ꯍꯦꯜꯂꯣ
ꯑꯃꯨꯔꯣ
ꯍꯦꯜꯂꯣ
ꯍꯦꯜꯂꯣ
ꯇꯥꯕ꯭ꯔꯣ
ꯇꯥꯏ
ꯀꯔꯤꯗꯧꯔꯤꯅꯣ
ꯍꯤꯞꯄ ꯂꯩꯔꯤꯌꯦ꯫
ꯆꯥꯛ ꯆꯥꯔꯕꯣ
ꯆꯥꯔꯦ ꯎꯝ
ꯀꯩ ꯃꯊꯦꯜꯅꯣ
ꯉꯁꯤ ꯁꯧꯒ꯭ꯔꯤ ꯑꯣꯏꯅ ꯆꯥꯔꯦ ꯅꯣꯏꯗꯤ꯫
ꯆꯥꯗ꯭ꯔꯤꯌꯦ
ꯑꯩꯈꯣꯏꯗꯤ ꯁꯧꯒ꯭ꯔꯤ ꯑꯣꯏꯅ ꯆꯥꯔꯤꯌꯦ ꯅꯪꯗꯤ ꯀꯔꯤ ꯌꯦꯟꯁꯥꯡ ꯆꯥꯔꯒꯦ
ꯆꯥꯗ꯭ꯔꯤꯌꯦꯕ
ꯑꯣ ꯆꯥꯛ ꯆꯥꯗ꯭ꯔꯤꯌꯦꯕ
ꯍꯣꯏ
ꯑꯣ ꯑꯗꯣ ꯀꯩ ꯃꯊꯦꯜ ꯊꯣꯡꯑꯕꯣ
ꯂꯥꯐꯨ ꯊꯔꯣꯒ ꯑꯂꯨꯒ ꯏꯔꯣꯜꯂꯦ ꯑꯗꯨꯒ ꯌꯦꯔꯨꯝ ꯍꯧꯔꯒ ꯆꯥꯔꯅꯤ
ꯌꯧꯔꯕꯣ ꯏꯟꯅꯅꯤꯕꯣ
ꯍꯥꯥ
ꯌꯦꯔꯨ ꯌꯦꯔꯨꯝꯗꯨꯕꯣ ꯍꯧꯔꯥꯕꯣ
ꯍꯧꯗ꯭ꯔꯤ
ꯍꯧꯔꯣ ꯊꯦꯡꯉꯦ ꯄꯨꯡ ꯑꯥ ꯌꯧꯔꯦ
ꯎꯝ ꯊꯦꯡꯉꯦ ꯊꯦꯡꯉꯦ ꯏꯁꯤꯡ ꯁꯣꯛꯄ ꯂꯣꯏꯗ꯭ꯔꯤꯌꯦ
ꯄꯨꯡ ꯀꯌꯥꯗ ꯆꯥꯛ ꯆꯥꯒꯦ ꯇꯧꯕ꯭ꯔꯣ
ꯂꯣꯏꯔꯗꯤ ꯆꯥꯔꯅꯤꯌꯦ ꯏꯁꯤꯡ ꯁꯣꯛꯏꯗꯣ ꯂꯣꯏꯗ꯭ꯔꯤꯌꯦ
ꯋꯥꯠꯂꯤꯕꯣ
ꯋꯥꯠꯂꯤ ꯍꯥꯏꯌꯦ
ꯎꯝ
ꯇꯨꯝꯅꯤꯡꯉꯦ ꯑꯩꯗꯤ
ꯑꯩꯈꯣꯢꯁꯨ
ꯇꯨꯝꯅꯤꯡꯕꯅ
ꯑꯩꯥꯁꯨ ꯇꯨꯝꯅꯤꯡꯉꯛꯈ꯭ꯔꯦ
ꯂꯥꯢꯔꯤꯛ ꯄꯥꯅꯤꯉꯥꯢꯖꯨ ꯌꯥꯝꯃꯦ
ꯍꯌꯦꯡ ꯆꯠꯀꯗ꯭ꯔꯣ
ꯍꯌꯦꯡ ꯆꯠꯂꯣꯢ ꯃꯟꯗꯦꯗ ꯃꯥꯟꯗꯦꯗ ꯑꯦꯛꯖꯝ ꯂꯩꯔꯦ
ꯎꯝ ꯎꯝ
ꯉꯥꯔꯤꯛꯁꯦ ꯄꯥꯒꯗꯧꯕꯖꯦ ꯑꯁ ꯃꯌꯥꯝ ꯈꯨꯌꯥꯝꯃꯅꯤ
ꯄꯑꯣ ꯇꯧꯑꯣ
ꯄꯅꯤꯡꯉꯦ ꯄꯥꯕꯥ ꯝꯇꯝ ꯂꯩꯥꯇꯦ
ꯏꯁ ꯃꯇꯝ ꯆꯤꯟꯕ ꯇꯥꯢꯞꯇ
ꯃꯇꯝꯁꯦ ꯌꯥꯝ ꯆꯤꯜꯂꯤ ꯀꯩꯅꯣ ꯑꯩꯒꯤ ꯃꯇꯝꯁꯦ ꯌꯥꯝ ꯆꯤꯜꯂꯦ
ꯑꯗꯨ ꯉꯁꯤ ꯀꯔꯤ ꯀꯔꯤ ꯊꯕꯛ ꯇꯧꯕ
ꯃꯁꯤꯗ ꯆꯠꯂꯒ ꯍꯜꯂꯛꯑꯦ ꯇꯨꯃꯦ ꯍꯤꯞꯄꯦ ꯐꯣꯟ ꯌꯦꯡꯉꯦ ꯇꯨꯝꯃꯦ ꯏꯁꯤꯡ ꯁꯣꯛꯑꯦ ꯆꯥꯛ ꯊꯣꯡꯉꯦ ꯂꯣꯢꯔꯦ ꯀꯩꯝꯇꯥ ꯇꯧꯗꯤꯌꯦ ꯀꯩꯊꯦꯜ ꯉꯁꯤ ꯆꯠꯇꯦ
ꯎꯝ ꯑꯗꯨ ꯅꯉꯣꯟꯗ ꯑꯩ ꯀꯩꯅꯣ ꯍꯥꯢꯕꯗꯣ ꯕꯦꯛ ꯍꯥꯢꯕꯗꯣ
ꯎꯝ
ꯍꯌꯦꯡ ꯎꯝ ꯑ ꯎꯝ ꯑꯕꯨꯡꯂꯣ ꯂꯥꯛꯀꯅꯤ ꯍꯥꯢꯕꯅꯦ ꯑꯗꯨꯗ
ꯏꯁꯦꯡꯕ ꯑꯗꯨꯗꯤ ꯉꯁꯥꯢꯅ ꯍꯥꯢꯔꯛꯄ ꯌꯥꯗ꯭ꯔꯣ ꯉꯁꯥꯢꯅ ꯍꯥꯢꯔꯛꯑꯔꯗꯤ ꯉꯁꯥꯏꯗꯣ ꯂꯩꯔꯒ ꯍꯌꯦꯡ ꯊꯥꯕ ꯌꯥꯢꯗꯅ ꯉꯁꯥꯢꯅꯍꯔ ꯅꯪ ꯅꯪꯁꯨ ꯈꯨꯗꯛ ꯈꯨꯗꯛ ꯈꯨꯗꯛꯇꯅꯦ ꯍꯥꯢꯔꯛꯇꯣꯢꯁꯦ
ꯑꯩꯁꯨ ꯉꯁꯤ ꯑꯥꯟꯗꯤ ꯕꯖꯥꯔ ꯆꯠꯄꯗꯣ ꯌꯦꯌꯦ ꯌꯦꯡ ꯌꯥꯢꯕ ꯑꯗꯣ ꯑꯃꯨꯛ ꯀꯥꯎꯔꯛꯄ
ꯃꯥꯗꯤ ꯑꯦꯑꯦ ꯀꯩꯅꯣꯅꯗ ꯆꯠꯇꯧ ꯃꯥ ꯑꯌꯨꯛꯇ ꯆꯠꯇꯧ ꯃꯥꯜꯂꯦ
ꯎꯝꯎꯝ ꯅꯨꯡꯗꯥꯡꯗ ꯆꯥꯛ ꯌꯥꯌꯥꯝ ꯅꯨꯡꯗꯤꯟꯗ ꯄꯨꯔꯩ
ꯑ ꯌꯦꯠꯕꯨꯡ ꯀꯤꯌꯥꯗ
ꯄꯨꯡ ꯃꯔꯤ
ꯑ ꯍꯣꯠ
ꯍꯣꯢ ꯍꯣ
ꯑꯍꯨꯝ ꯃꯔꯤꯒꯨꯝꯕꯗꯤꯀꯣ ꯃꯣꯢ ꯇꯨꯝꯗꯕ ꯃꯥꯜꯂꯦ
ꯐꯣꯔꯗ ꯄꯨꯡ ꯀꯌꯥ ꯄꯤꯗꯕ
ꯑꯥ
ꯀꯣꯟꯅ ꯄꯨꯡ ꯀꯌꯥ ꯄꯤꯗꯕ ꯃꯊꯟꯇ ꯂꯥꯛꯄ ꯌꯥꯢ ꯍꯥꯢꯕ꯭ꯔꯥ
ꯑ ꯎꯝ ꯑꯥ ꯑꯣ ꯃꯦ ꯃꯊꯟꯗ ꯂꯥꯛꯀꯗꯧ ꯃꯥꯜꯂꯦ
ꯀꯩ ꯊꯕꯒꯤ ꯆꯠꯂꯤꯅꯤ ꯍꯥꯏꯒꯦ
ꯂꯥꯑꯦ ꯍꯥꯏꯌꯦ ꯑꯃ ꯍꯌꯦꯡ ꯑꯃꯨꯛ ꯂꯥꯛꯀꯅꯤ ꯍꯥꯏ ꯍꯌꯦꯡ ꯗ꯭ꯌꯨꯇꯤ ꯆꯠꯅꯤꯡꯉꯦ ꯀ
ꯎꯝ ꯍꯌꯦꯡ ꯅꯪꯅꯕ ꯂꯥꯀꯦ ꯍꯥꯏꯔ ꯃꯥ
ꯍꯣ ꯍꯣꯏ ꯃꯣꯏꯅꯤ ꯅꯪꯅꯃ ꯂꯥꯛꯀꯦꯌꯦ ꯅꯪꯅꯕ ꯂꯥꯑꯣ ꯍꯥꯏꯌꯦꯦ
ꯀꯔꯤ
ꯑꯩꯉꯣꯟꯗꯁꯨ ꯅꯪꯅꯕ ꯂꯥꯛꯑꯣ ꯍꯥꯏꯌꯦꯦ
ꯍꯥꯏꯌ ꯌꯥꯔꯦ ꯆꯄ ꯌꯥꯔꯣꯏ
ꯌꯦꯉꯁꯤ ꯍꯌꯤꯡ
ꯂꯥꯛꯀꯅꯦꯕ ꯑꯗ ꯑꯣꯐ ꯂꯧꯔ ꯑꯣꯐ ꯂꯧꯔꯅꯦꯕ ꯑꯩꯗꯤ ꯈꯛꯇꯅꯤ ꯑ ꯑꯩ ꯑꯥꯗ ꯇꯨꯝꯒꯗꯕꯗꯣ
ꯉꯁꯥꯏꯗꯒꯤ ꯍꯥꯏꯔꯛꯑꯗꯤ ꯉꯁꯥꯏꯗꯩ ꯂꯩꯕ ꯂꯩꯕ ꯌꯥꯕ ꯍꯌꯦꯡ ꯒꯝ ꯀꯥꯟꯗ ꯃꯨꯛ ꯂꯩꯔ ꯀꯝ ꯀꯥꯟꯗ ꯃꯨꯛ ꯄꯤꯗꯣꯏꯅꯣ ꯃꯁꯛꯁꯨ ꯈꯪꯗꯦ
ꯑꯗꯨ ꯂꯩꯕꯤꯌꯣ ꯍꯥꯏꯔꯣ ꯉꯔꯥꯡꯁꯨ ꯑꯩ ꯀꯩꯅꯣ ꯕꯖꯥꯔ ꯆꯂꯦ
ꯑꯩꯁꯨ ꯀꯥꯎꯄ
ꯑꯩꯖꯦ ꯅꯪ ꯂꯩꯅꯤꯡꯕꯒꯤꯔꯥ ꯍꯥꯏꯕ ꯈꯜꯂꯤꯅꯦ
ꯁꯤ ꯍꯌꯦꯡ ꯑꯥꯗ ꯆꯤ ꯌꯧꯔꯒ
ꯀꯩꯍꯥ
ꯑꯩ ꯌꯦꯡꯂꯒꯦꯕ
ꯑꯗꯨꯗꯤ ꯃꯃꯜꯁꯦ ꯌꯥꯝ ꯇꯥꯡꯂꯛꯀꯅꯤ ꯈꯪꯕ꯭ꯔꯥ ꯗꯕꯜꯗ ꯗꯕꯜ ꯂꯥꯛꯀꯅꯤꯌꯦ
ꯑꯗꯣ ꯍꯪꯉꯁꯦ ꯌꯦꯉꯁꯦ
ꯄꯥꯟ ꯃꯃꯜ ꯌꯥꯝ ꯇꯥꯡꯉꯁꯤꯗꯤ ꯑꯁꯤ ꯑꯗꯨꯗꯗꯤ ꯂꯣꯏꯔꯦ
ꯄꯥꯏꯂꯩꯗꯤ ꯗꯨ ꯑꯣꯔꯁꯨ ꯎꯄꯥꯏ ꯂꯩꯇ꯭ꯔꯦ
ꯅꯪ ꯋꯥꯔꯧꯋꯤꯑꯉ
ꯌꯥꯗ꯭ꯔꯣ
ꯈꯪꯗꯦ ꯑꯃꯨꯛ ꯍꯥꯏꯔꯛꯀꯦ ꯍꯌꯦꯡ ꯑꯩꯁꯨ ꯌꯦꯡꯒꯦ ꯌꯦꯡꯈꯤꯌꯦ ꯑꯩꯁꯨ ꯍꯌꯦꯡ ꯌꯦꯡꯈꯤꯒꯕ
ꯑꯗꯨꯗꯗꯤ ꯌꯥꯝ ꯇꯥꯡꯕꯅꯦꯕ
ꯑꯗꯨ ꯌꯦꯡꯈꯤꯒꯦ ꯌꯦꯡꯉ ꯑꯃꯨꯛ ꯍꯥꯏꯔꯛꯀꯦ
ꯌꯥꯝ ꯌꯥꯝ ꯏꯅꯥꯛ ꯈꯨꯟꯕ꯭ꯔꯅꯦ ꯅꯪ ꯌꯥꯝ ꯄꯩꯁꯥ ꯌꯥꯝ ꯄꯥꯏꯕ꯭ꯔꯥ
ꯥ ꯄꯥꯏꯅꯤꯉꯥꯏ ꯂꯩꯇꯕꯅꯤꯅ‌ꯦ ꯀ꯭ꯔꯤꯔ ꯅꫭꯏꯁꯦ
ꯀꯩꯅꯣ
ꯌꯝ ꯌꯝꯅ ꯅꯣꯏꯁ ꯑꯣꯏꯅꯦ ꯅꯣꯏꯁ
ꯌꯥꯝ ꯂꯥꯡꯕ꯭ꯔ
ꯎꯝ ꯌꯥꯝ ꯂꯥꯡꯉ‌ꯦ
ꯎꯝ ꯂꯥꯡꯗꯦꯗꯅ ꯂꯥꯡꯗꯦꯗ ꯀꯅ ꯂꯥꯡꯉꯒ ꯂꯩꯒꯦ꯫
ꯎꯝ ꯊꫭꯡ ꯍꯥꯡꯕꯈꫭꯟꯁꯨ ꯇꯥꯏꯌ‌ꯦ ꯀꯩ ꯀꯩꯅ ꫭꯇꯥꯏꯌ‌ꯦ ꯃꯈꯣꯟ
ꯑꯗꯨꯗꯤ ꯑꯩꯅ ꯅꯠꯇꯦ ꯑꯗꯨꯗꯤ ꯑꯩꯅꯗꯤ ꯅꯠꯇꯦ ꯃꯤꯅꯅꯤ꯫
ꯉꯁꯤ ꯑꯩ ‌ ꯄꯗꯣ ꯈꯪꯕ꯭ꯔꯥ ꯌꯥꯝꯃꯟꯕꯒꯤ ꯂꯣꯏꯔꯦ ꯄꯨꯛ ꯄꯨꯛ ꯑꯥ ꯌꯧꯔꯦ
ꯀꯔꯤ
ꯕꯨꯛ ꯄꯨꯛꯇꯣ ꯌꯥꯝ ꯆꯥꯎꯋꯦꯕ
ꯀꯩ ꯀꯩꯍꯣꯏꯅꯣ
ꯇꯥꯕ꯭ꯔꯣ
ꯇꯥꯗꯕ꯭ꯔꯣ
ꯇꯥꯗꯕ꯭ꯔꯣ
ꯇꯥꯏ ꯇꯥꯏꯌ‌ꯦ
ꯅ‌ꯦꯠꯋꯥꯛꯁ‌ꯦ ꯌꯥꯝ ꯅꯨꯡꯉꯥꯏꯗ‌ꯦ ꯀꯩꯒꯤꯅꯣ
ꯇꯥꯕ꯭ꯔꫭ ꯍꯧꯖꯤꯛ ꯇꯥꯕ꯭ꯔꯣ
ꯍꯥꯥ
ꯇꯥꯕ꯭ꯔꫭ
ꯇꯥꯏꯌꯦ ꯇꯥꯏꯌꯦ
ꯑꯥ ꯑꯩꯁ ꯁꯨꯞ ꯌꯥꯝ ꯊꯛꯂꯨꯒ‌ꯦ ꯇꯥꯏ ꯇꯥꯏꯅꯦ ꯇꯥꯏꯅꯦ
ꯍꯥꯥ
ꯇꯥꯏꯕ ꯇꯥꯕ꯭ꯔꯣ ꯍꯜꯂꯣ ꯍꯜꯂꯣ ꯇꯥꯏ ꯇꯥꯏ ꯍꯧꯖꯤꯛꯇꯤ ꯇꯥꯗ꯭ꯔꯦ
ꯑꯗꯤ ꯐꯠꯇ꯭ꯔꯣ
ꯎꯨ ꯑꯗꫭ
ꯃꯥꯜꯂ‌ꯦꯗ
ꯎꯝ ꯉꯁꯤꯁꯦ ꯌꯥꯝ ꯅꯨꯡꯉꯥꯏꯇꯦ ꯑꯗꯣ
ꯎꯨꯝ ꯍꯥ ꯍꯣꯏ ꯍꯣꯏ ꯏꯔꯨꯕ ꯆꯠꯈꯤꯌ‌ꯦꯕꯀꫭ
ꯎꯝ
ꯇꯥꯕ꯭ꯔꯥ ꯏꯔꯨꯕ ꯗꯨꯗ ꯍꯜꯂꯛꯀꯥꯟꯗ
ꯎꯝ
ꯍꯜꯂꯛꯑꯀꯥꯟꯗ ꯆꯥꯔꯅꯤꯕ
ꯍꯜꯂꯀꯥꯟ ꯆꯥꯔꯅꯤ
ꯎꯝ ꯉꯁꯤ ꯁꯧꯒꯔꯤ ꯆꯥꯏ ꯁꯧꯒꯔꯤꯁꯦ ꯐꯖꯅ ꯍꯥꯎꯅ ꯊꯣꯡꯉꯝꯃꯦ ꯇꯥꯕ꯭ꯔꯣ ꯁꯤꯟꯂꯦ ꯈꯔ
ꯁꯤꯟꯗꯕ꯭ꯔꯣ
ꯁꯤꯟꯂꯦꯕ
ꯁꯤꯟꯗꯕ꯭ꯔꯥ ꯍꯥꯏꯕ
ꯁꯤꯟꯂꯦꯕ ꯁꯤꯟꯂꯦꯕ ꯍꯣꯏ
ꯑꯩꯉꯣꯟꯗꯒꯤ ꯍꯦꯟꯅ ꯁꯤꯟꯕ꯭ꯔꯥ
ꯈꯪꯗꯦ ꯑꯗꯨꯕꯨ ꯑꯗꯨꯕꯨꯗꯤ ꯈꯪꯗꯦꯕ
ꯏꯁ ꯑꯩꯅ ꯊꯣꯡꯕꯁꯨ ꯅꯪ ꯆꯥ ꯐꯪꯉꯦ ꯖꯦꯟ ꯊꯣꯡꯕꯁꯨ ꯆꯥ ꯐꯪꯉꯦ ꯑꯗꯨ ꯀꯅꯥꯅ ꯍꯦꯟ ꯅꯨꯁꯤ ꯁꯤꯟꯒꯦ ꯍꯥꯏꯕꯅꯦ
ꯈꯪꯗꯦ ꯑꯗꯨꯗꯤ
ꯀꯩ ꯃꯈꯣꯜꯅꯣ ꯌꯥꯝ ꯇꯥꯏ ꯀꯩꯅꯣ
ꯅꯪꯅꯦ ꯑꯩꯗꯤ ꯐꯃꯨꯡꯗ ꯍꯤꯞꯔꯒ ꯂꯩꯌꯦ ꯐꯃꯨꯡꯗ ꯍꯤꯞꯔꯒ ꯂꯩꯔꯦ ꯑꯩ ꯐꯃꯨꯡꯗ ꯍꯤꯞꯔ
ꯑꯩ
ꯅꯪꯗꯤ
ꯑꯩꯁꯨ ꯍꯤꯞꯄꯤꯅꯤ ꯀꯩꯅꯣ
ꯑꯣ ꯑꯗꯨꯗꯤ ꯌꯪꯉꯤ ꯈꯣꯟ ꯌꯥꯝ ꯊꯣꯛꯑꯦꯅ ꯂꯥꯡꯉꯤꯗꯅ
ꯑꯈꯣꯏꯗꯤ ꯃꯤ ꯃꯌꯥꯝ ꯂꯩꯗꯅ
ꯎꯝ ꯑꯗꯨꯕꯨꯗꯤ ꯆꯨꯝꯕ
ꯑꯗꯨꯒꯤꯅꯦ
ꯅꯪ ꯍꯌꯦꯡ ꯗꯥꯏ ꯆꯠꯀꯅꯤ
ꯀꯩꯝ ꯆꯠꯂꯣꯏ ꯅꯪꯅ ꯌꯦꯡꯕꯤꯌꯣ ꯍꯥꯏꯔꯗꯤ ꯌꯦꯡꯕ ꯆꯠꯄ ꯇꯥꯕꯅꯤ ꯀꯩꯅꯣ
ꯑꯗꯣ ꯅꯪ ꯂꯤꯔꯒ ꯂꯧꯔꯒ ꯑꯃꯨꯛ ꯄꯤꯕ ꯉꯝꯒꯗ꯭ꯔꯣ ꯅꯪꯕꯣ ꯅꯪꯒꯗꯔꯣ
ꯇꯤꯕꯗꯤ ꯑꯩ ꯊꯕꯛ ꯍꯜꯂꯛꯑꯒ ꯂꯩꯔꯒ ꯄꯤꯕꯗꯤ ꯃꯥꯅ ꯂꯧꯕ ꯂꯥꯛꯑꯣ ꯍꯥꯏꯖꯨ ꯍꯥꯏꯗꯣꯏꯅꯤ ꯀꯩꯅꯣ
ꯑꯗꯨꯕꯨꯗꯤ ꯆꯨꯝꯕ ꯌꯥꯕ ꯅꯪꯅ ꯅꯪꯅ ꯑꯩꯅ ꯄꯥꯝꯕꯗꯣ
ꯎꯝ
ꯑꯩꯅ ꯄꯥꯝꯕ ꯕꯦꯛꯇꯣ ꯅꯪꯅ ꯑꯃꯛ ꯂꯩꯕ ꯈꯪꯗ꯭ꯔꯗꯤ ꯑꯩ ꯅꯨꯡꯉꯥꯏꯔꯣꯏꯕ
ꯍꯌꯦꯡꯁꯦ ꯑꯃꯨꯛ ꯐꯔꯛ ꯇꯥꯒꯅꯤ ꯅꯪꯖꯦ ꯑꯦꯛꯖꯥꯝ ꯑꯃꯨꯛ ꯂꯩꯑꯦ
ꯎꯝ ꯗꯥ ꯃꯊꯪ ꯇꯧꯔꯁꯦꯗ ꯑꯩꯁꯨꯨ
ꯐꯣꯇꯣ ꯐꯣꯇꯣꯁꯨ ꯀꯥꯞꯍꯧꯒꯦ ꯍꯥꯏꯗꯦ ꯚꯗꯤꯑꯣꯗꯩꯗꯤ ꯐꯣꯇꯣꯅꯗꯤ ꯐꯕꯅꯦꯕꯀꯣ ꯃꯣꯏꯒꯨꯝꯃꯦ ꯃꯣꯏ ꯗꯨꯀꯥꯟꯗ ꯌꯦꯡꯍꯟꯕꯗꯣ ꯃꯥꯗꯤ ꯀꯥꯏꯗꯒꯤ ꯂꯧꯒꯦ ꯍꯥꯏꯒ ꯎꯝ
ꯑꯗꯨꯗꯤ ꯑꯁꯣꯝꯗꯤ ꯁꯣꯝꯗ ꯌꯣꯟꯗꯤ ꯌꯣꯟꯕ ꯃꯥꯜꯂꯦ ꯑꯗꯣ ꯍꯌꯦꯡ ꯑꯩ ꯑꯥ ꯍꯥꯏꯐꯦꯠꯇꯪ ꯌꯦꯡꯉꯨꯈꯤꯒꯦ
ꯑꯗꯨ ꯒꯨꯝꯕꯗꯨ ꯌꯥꯝ ꯇꯥꯡꯒꯅꯤ ꯃꯗꯨꯗꯗꯤ
ꯑꯗꯣ ꯍꯪꯉꯒ ꯑꯃꯨꯛ ꯍꯥꯏꯔꯛꯀꯦ ꯅꯪꯉꯣꯟꯗ ꯍꯌꯦꯡ ꯑꯥꯔꯂꯤ ꯃꯣꯔꯅꯤꯡ ꯍꯌꯦꯡ ꯎꯝ ꯍꯌꯦꯡ ꯍꯦꯛ ꯍꯧꯒꯠꯄ ꯃꯇꯝꯗꯀꯣ ꯊꯕꯛ ꯌꯥꯝ ꯂꯩꯌꯦ ꯑꯩ
ꯀꯩ ꯊꯕꯛ ꯂꯩꯒꯦ
ꯊꯕꯛ ꯍꯥꯏꯕꯗꯣ ꯑꯥ ꯅꯣ ꯍꯥ ꯅꯣꯡꯃꯩꯁꯨ ꯂꯧꯅꯤꯡꯉꯥꯏ ꯂꯩꯌꯦ ꯑꯗ ꯑꯣꯛ ꯑꯣꯛꯒꯤꯁꯨ ꯆꯥꯛ ꯂꯧꯅꯤꯡꯉꯥꯏ ꯂꯩ ꯌꯥꯝ ꯂꯩꯈ꯭ꯔꯦ ꯑꯩꯁꯨ
ꯑꯗꯨ ꯉꯟꯅ ꯍꯧꯒꯠꯂꯣ ꯇꯥꯏꯌꯦ ꯉꯟꯅ ꯍꯧꯒꯠꯂꯣ
ꯎꯝ
ꯅꯪꯗꯤ ꯉꯟꯅ ꯍꯧꯒꯠꯇꯦꯅ ꯊꯦꯡ ꯊꯦꯡꯅ ꯍꯧꯒꯠꯂꯦ ꯇꯨꯝꯕꯅ ꯉꯟ ꯉꯟꯅ ꯇꯨꯝꯃꯦ
ꯍꯥꯥ
ꯄꯤꯔꯣ ꯍꯥꯏꯔꯣ ꯄꯩꯁꯥꯗꯣ
ꯀꯩ ꯍꯥꯏꯅꯣ
ꯄꯩꯁꯥ ꯄꯤꯔꯣ ꯍꯥꯏꯔꯣ
ꯑꯩ ꯍꯥꯏꯗꯤ ꯉꯁꯥꯢ ꯍꯥꯏꯕꯤꯈ꯭ꯔꯕꯅꯦ
ꯀꯩ ꯍꯥꯏꯕ꯭ꯔꯥ ꯃꯣꯏꯅ
ꯁꯤ ꯍꯞꯇꯥ ꯑꯁꯤ ꯍꯞꯇꯥꯗ ꯄꯤꯕꯤꯌꯣ ꯍꯥꯏꯈꯤꯕꯅꯦ ꯌꯦꯡꯒꯦ ꯌꯦꯡꯒꯦ ꯌꯦ
ꯑꯥ ꯌꯦꯡꯉꯦ ꯍꯥꯏꯕ꯭ꯔꯣ